ꯍꯜꯂꯣ ꯍꯜꯂꯣ ꯇꯥꯕ꯭ꯔꯣ ꯍꯜꯂꯣ ꯍꯜꯂꯣ ꯇꯥꯗ꯭ꯔꯣ ꯍꯜꯂꯣ
ꯍꯜꯂꯣ ꯎꯝ
ꯇꯥꯕꯔꯣ
ꯍꯌꯦꯡ ꯇꯧꯔꯒꯦ ꯑꯩꯇꯤ ꯑꯩ ꯑꯧ ꯇꯥꯏ ꯇꯥꯏ ꯇꯥꯏ
ꯅꯦꯠꯋꯥꯔꯛ ꯅꯨꯡꯉꯥꯏꯇꯝꯅꯤ
ꯍꯣꯏ ꯅꯨꯡꯉꯥꯏꯇꯦ
ꯅꯨꯡꯉꯥꯏ ꯅꯨꯡꯉꯥꯏꯇꯕ ꯃꯥꯜꯂꯦ
ꯎꯝ
ꯑꯗꯨ ꯑꯗꯨꯝ ꯌꯥꯔꯒꯤꯗ ꯗ꯭ꯔꯕꯣ ꯊꯥꯖꯤꯟꯗ꯭ꯔꯕ ꯍꯥꯏꯕ ꯑꯅꯤꯗ
ꯍꯣꯏ ꯎꯝ ꯍꯌꯦꯡꯅ ꯊꯥꯖꯤꯜꯂꯒꯦ ꯐꯣꯟꯗ ꯑꯣꯏꯅ ꯇꯧꯔꯒꯦ ꯂꯦꯞꯇꯣꯞꯇꯨꯒꯤꯔꯥ ꯈꯪꯗꯦ ꯍꯌꯦꯡ ꯐꯣꯟꯗ ꯌꯦꯡꯒꯦ ꯒꯨꯅꯥꯏꯗꯧꯔꯥꯎꯅꯤ
ꯊꯥꯖꯟꯒꯤꯗ꯭ꯔꯦ ꯍꯥꯏꯔꯣ
ꯍꯣꯏ ꯊꯥꯖꯤꯟꯕ ꯌꯥꯗꯦ ꯍꯌꯦꯡ ꯑꯣꯏꯅ ꯊꯥꯖꯤꯜꯂꯒꯦ
ꯐꯣꯟꯗ ꯇꯧꯕꯅ ꯐꯅꯤ ꯃꯥꯏꯗꯣ ꯅꯪꯒꯤꯗꯣ ꯅꯪ ꯅꯪꯒꯤ ꯂꯦꯞꯇꯣꯞꯅ ꯌꯥꯗꯕ ꯃꯥꯜꯂꯦ ꯃꯥꯜꯂꯦ ꯃꯗꯨ ꯃꯣꯏꯒꯤ ꯋꯦꯕꯁꯥꯏꯠꯅ
ꯐꯣꯟꯗ
ꯎꯝ
ꯐꯣꯟ ꯇꯧꯕꯗꯨꯗꯅ ꯑꯩ ꯐꯣꯇꯣ ꯀꯩꯀꯥ ꯏꯗꯤꯠ ꯇꯧꯕꯗꯣ ꯃꯥꯏ ꯁꯥꯏ ꯁꯦꯝꯕꯥ ꯗꯣ
ꯎꯝ
ꯍꯩꯗꯤ ꯍꯩꯇꯕ ꯑꯗꯨꯒꯤꯅꯤ ꯀꯣꯄꯤ ꯄꯦꯁ ꯄꯦꯁ ꯇꯧꯔꯒ ꯑꯗꯨ ꯁꯤ ꯑꯃꯗ ꯌꯥꯝ ꯇꯜꯂꯦꯕ ꯀꯝꯄ꯭ꯌꯨꯇꯔ ꯅꯠꯇꯕꯗ
ꯍꯣꯏ ꯇꯂꯦ ꯇꯂꯦ
ꯐꯤꯞꯇꯤꯟꯐꯥꯎ ꯂꯩꯈꯅꯤꯅ ꯑꯗꯨꯝ ꯍꯥꯡꯉꯦ ꯉꯥꯛꯇꯤꯟ ꯂꯥꯁ ꯗꯦꯠ
ꯄꯣꯔꯣꯇꯤꯟ ꯄꯥꯎꯅꯤ
ꯐꯨꯠꯕꯣꯜ ꯌꯦꯡꯅꯗ꯭ꯔꯣꯔꯦ ꯍꯣꯔꯦꯟ
ꯍꯣꯏ ꯌꯦꯡꯅꯤ ꯅꯪꯗꯤ
ꯕꯔꯣ ꯃꯈꯥꯏꯔꯣ
ꯈꯣꯏꯅꯤꯅ ꯁꯥꯟ ꯅ ꯋꯥꯔꯤ ꯗꯦꯐꯦꯝ ꯂꯩ
ꯎꯝ
ꯂꯩ
ꯕꯥꯔꯣ ꯃꯈꯥꯏꯅꯤꯀꯣ ꯕꯔꯣ ꯎꯝ ꯍꯣꯔꯦꯟꯅꯦ ꯌꯦꯡꯈ꯭ꯔꯦ ꯌꯦꯡꯃꯤꯟꯅꯁꯦ ꯍꯣꯔꯦꯟ ꯇꯥꯕ꯭ꯔꯥ ꯇꯥꯗꯕ꯭ꯔꯥ ꯑꯗꯨꯝ ꯉꯥꯡꯉꯛꯍꯦ ꯇꯥꯠꯇ꯭ꯔꯁꯨ ꯑ ꯕꯣꯜ ꯌꯦꯡꯁꯦ ꯍꯣꯔꯦꯟ ꯕꯥꯔꯣ ꯃꯈꯥꯏ ꯅꯠꯇ꯭ꯔꯣ
ꯇꯨꯌꯦꯜꯞ ꯊꯥꯔꯇꯤꯗ ꯄꯣꯔꯇꯨꯒꯜ ꯏꯁꯄꯦꯟ
ꯎꯝ
ꯑ ꯇꯔꯣ ꯃꯈꯥꯏ
ꯌꯦꯡꯁꯤ
ꯑꯩ
ꯇ ꯇ
꯭ꯔ ꯍꯥꯥ ꯍꯣꯏ